ꯍꯜꯂꯣ ꯍꯜꯂꯣ
ꯍ
ꯇꯥꯕ꯭ꯔꯣ ꯍꯜꯂꯣ ꯇꯥ ꯇꯥꯕ꯭ꯔꯣ
ꯇꯥꯔꯦ ꯇꯥꯗꯕ꯭ꯔꯥ
ꯀꯩꯗꯧꯔꯤ
ꯁꯨꯝ ꯐꯥꯝꯃꯤꯌꯦ
ꯍꯜꯂꯣ
ꯅꯪꯗꯤ
ꯆꯥꯛ ꯀꯩꯀꯩ ꯊꯣꯡꯉꯕ ꯑꯩꯁꯨ ꯁꯨꯝ ꯐꯝꯃꯤ
ꯊꯣꯡ ꯊꯣꯡꯕ ꯂꯣꯏꯔꯦ ꯆꯥ ꯁꯤꯔꯅ ꯇꯧꯔꯤꯅꯦ
ꯑꯣ ꯀꯩ ꯃꯊꯦꯜ ꯇꯧꯔꯒꯦ ꯑꯩ ꯎꯝ ꯆꯥꯝꯊꯣꯡ ꯑꯣꯏꯅ ꯇꯧꯔꯦ
ꯑꯌꯨꯛꯅꯤꯅ ꯑꯁꯝꯕꯤꯗ ꯗꯥꯎ ꯑꯣꯏꯅ ꯊꯣꯡꯖꯤꯜꯂꯦ ꯑꯩꯗꯤ
ꯎꯝ ꯑꯆꯝꯕꯅ ꯐꯩ
ꯍꯣꯏ ꯑꯌꯨꯛꯅꯤꯅ ꯍꯣꯔꯦꯟ ꯅꯨꯡꯗꯥꯡꯒꯨꯝꯕꯗꯅ ꯑꯣꯏꯅ ꯈꯔ ꯍꯦꯚꯤ ꯑꯣꯏꯅ ꯆꯥꯁꯦꯅ
ꯅꯨꯡꯗꯥꯡꯅ ꯍꯦꯕꯤ ꯑꯣꯏꯅ ꯇꯧꯔꯒ ꯑꯗꯨꯅ ꯐꯩꯗ
ꯑꯣ ꯀꯩꯗ ꯀꯗꯥꯏ ꯉꯁꯤꯗꯤ ꯀꯥꯏ ꯆꯠꯀꯅꯤ ꯌꯨꯝ ꯂꯩꯒꯗ꯭ꯔꯣ
ꯉꯁꯤ ꯆꯠꯇꯣꯏꯅꯦ ꯏꯃꯥꯟꯅꯕꯤ ꯍꯣꯏꯗ ꯀꯣꯏꯔꯨꯒꯦ ꯄꯨꯟꯗꯕꯁꯨ ꯀꯨꯏꯔꯦꯗ
ꯌꯥꯝ ꯅꯨꯡꯉꯥꯏꯌꯦꯅ ꯑꯗꯨꯗꯤ
ꯎꯝ ꯈꯔ ꯀꯣꯏ ꯈꯔ ꯆꯥ ꯇꯧꯗ꯭ꯔꯗꯤ ꯌꯥꯗ꯭ꯔꯦ ꯍꯥ
ꯄꯥꯔꯇꯤ ꯃꯌꯥꯝ ꯂꯥꯛꯑꯒ ꯄꯨꯟꯕꯤꯔꯣ
ꯎꯝ ꯃꯌꯥꯝ ꯂꯥꯛꯑꯒ ꯄꯨꯜꯂꯒ ꯀꯥꯏꯗꯅꯣꯃ ꯁꯨꯝ ꯊꯣꯛꯎꯒꯦ ꯇꯧꯅꯦ
ꯑꯣ
ꯔꯨꯝꯗ ꯂꯩꯕꯁꯦ ꯑꯗꯨꯝ ꯕꯣꯔꯤꯡ ꯆꯨꯏꯌꯦ ꯏꯊꯟꯇꯒ ꯂꯩꯕꯒ
ꯑꯣ ꯅꯪꯗꯤ ꯔꯦꯟꯗ ꯂꯩꯕ꯭ꯔꯣ ꯌꯨꯝꯗ ꯂꯩꯕ꯭ꯔꯣ
ꯔꯦꯟꯇ ꯂꯩꯌꯦ
ꯑꯣ ꯔꯦꯟꯗ ꯂꯩꯕꯁꯦ ꯕꯣꯔꯤꯡꯗꯤ ꯌꯥꯝ ꯆꯨꯕꯅꯦ
ꯎꯝ ꯑꯗꯨꯝ ꯑꯩꯈꯣꯏ ꯑꯅꯤ ꯑꯍꯨꯝ ꯂꯩꯃꯤꯟꯅꯔꯗꯤ ꯐꯕ ꯏꯊꯟꯇꯪ ꯂꯩꯔꯕꯅꯤꯅ ꯑꯗꯨꯝ ꯇꯧꯐꯝ ꯈꯪꯗꯕꯤꯗ ꯏꯊꯟ ꯉꯥꯎ ꯉꯥꯎꯒꯦ ꯇꯧꯕ ꯑꯃꯨꯛ ꯌꯥꯎꯋꯦ
ꯎꯝ ꯑꯗꯨꯅꯤ ꯑꯗꯨ ꯅꯨꯡꯁꯥꯗꯤ ꯌꯥꯝ ꯁꯥꯕꯅꯦꯀꯣ ꯍꯟꯗꯛꯁꯦ
ꯌꯨꯝꯗ ꯂꯩꯕ꯭ꯔꯥ
ꯑꯩꯁꯨ ꯔꯦꯟꯗ ꯂꯩꯔꯤꯅꯦ
ꯎꯝ
ꯏꯊꯟꯗ ꯍꯧꯖꯤꯛꯁꯨ ꯑꯣ ꯅꯠꯇꯦ ꯑꯩꯗꯤ ꯏꯅꯥꯎꯅꯨꯄꯥꯁꯤꯡꯒ ꯅꯠꯇꯦ ꯏꯅꯥꯎꯅꯨꯄꯥꯁꯤꯡꯒ ꯁ꯭ꯀꯨꯜ ꯀꯥꯕꯗꯣ ꯃꯣꯏꯒ ꯑꯗꯨꯝ ꯂꯩꯕ
ꯑꯗꯨ ꯑꯣꯏꯔꯗꯤ ꯈꯤꯇꯪ ꯐꯩꯗ
ꯍꯣꯏ ꯅꯨꯡꯊꯤꯟꯒꯨꯝꯕꯗꯗꯤ ꯅꯨꯡꯊꯤꯟꯒꯨꯝꯕꯗꯗꯤ ꯃꯣꯏ ꯁ꯭ꯀꯨꯜ ꯂꯣꯏꯅ ꯆꯠꯄꯅꯤꯅꯀꯣ
ꯎꯝ
ꯏꯊꯟꯗ ꯑꯃꯨꯛ ꯑꯣꯏꯕ ꯅꯨꯡꯊꯤꯜꯗꯗꯤ ꯑꯌꯨꯛ ꯅꯨꯡꯗꯥꯡꯒꯨꯝꯕꯗꯗꯤ ꯃꯣꯏ ꯁ꯭ꯀꯨꯜ ꯆꯠꯇ꯭ꯔꯤꯉꯩꯗꯗꯤ ꯄꯨꯟꯅ ꯂꯩꯕꯅꯤꯅ ꯈꯔ ꯂꯥꯡꯉꯦ
ꯎꯝ ꯍꯣꯏ ꯏꯊꯟꯇ ꯂꯩꯀꯥꯟꯗꯗꯤ ꯑꯃꯨꯛ
ꯕꯣꯔꯤꯡ ꯌꯥꯝ ꯆꯨꯕ
ꯕꯣꯔꯤꯡꯗꯤ ꯆꯨꯏ ꯆꯠꯊꯣꯛ ꯀꯣꯠꯊꯣꯛꯄꯁꯨ ꯇꯧꯗ꯭ꯔꯝꯅꯤꯅꯅꯦ ꯆꯥꯛ ꯆꯥꯗ꯭ꯔꯤ
ꯆꯥꯛ ꯆꯥꯔꯒ ꯊꯣꯛꯇꯣꯏꯔꯣ ꯅꯠꯇ꯭ꯔꯒ
ꯑꯥ ꯆꯥꯛ ꯆꯥꯔꯒ ꯅꯨꯡꯊꯤꯟ ꯊꯣꯛꯀꯅꯤ ꯅꯨꯡꯊꯤꯟꯒꯨꯝꯕꯗ
ꯎ ꯑꯣ
ꯅꯨꯡꯊꯤꯟ ꯊꯣꯛꯑꯒ ꯑꯗꯨꯝ ꯀꯥꯏ ꯀꯥꯏꯗ ꯆꯠꯂꯒ ꯀꯩꯅꯣꯝ ꯀꯩꯅꯣꯝ ꯆꯥꯔꯒ ꯑꯃꯨꯛ ꯍꯟꯖꯤꯜꯂꯛꯇꯣꯏꯅꯤ
ꯀꯣꯂꯦꯖ ꯀꯥꯔꯒ ꯂꯩꯕ꯭ꯔꯣ
ꯑ ꯀꯣꯂꯦꯖ ꯀꯥꯔꯒ ꯂꯩꯌꯦ
ꯑꯣ
ꯔꯦꯟꯇ ꯑꯗꯨꯝ
ꯀꯣꯂꯦꯖꯇꯤ ꯍꯟꯗꯛꯁꯦ ꯑꯦꯛꯖꯥꯝ ꯊꯥ ꯑꯃ ꯂꯩꯕ꯭ꯔꯣ ꯀꯣꯂꯦꯖꯀꯤ
ꯎꯝ ꯍꯧꯖꯤꯛ
ꯀꯔꯤ ꯁꯤꯃꯤꯁꯇꯔꯅꯣ ꯑꯃꯨꯛ ꯑꯦꯖꯝ ꯊꯥꯕ ꯃꯥꯜꯂꯦ
ꯑꯥ ꯊꯥꯔꯤ
ꯑꯣ ꯑꯗꯨꯅꯤ
ꯑꯗꯨꯝ ꯑꯦꯛꯖꯥꯝꯁꯨ ꯊꯥꯏ ꯑꯣꯏꯁꯨ ꯆꯠꯂꯤ ꯅꯨꯡꯉꯥꯏꯅ ꯑꯗꯨꯝ ꯂꯩꯔꯗꯣꯏꯅꯦ
ꯍꯟꯗꯛꯁꯦ
ꯑꯦꯛꯖꯥꯝ ꯑꯝ ꯑꯃꯗꯤ ꯂꯩꯌꯦ ꯍꯌꯦꯡ ꯗꯦꯠ ꯊꯥꯔꯇꯤꯗ ꯊꯥꯔꯇꯤꯗ ꯂꯩ
ꯑꯣ ꯀꯣꯂꯦꯖꯀꯤ ꯁꯦꯃꯤꯁꯇꯔꯒꯤ
ꯅꯠꯇꯦ ꯑꯇꯣꯞꯄ ꯁꯨꯝ ꯌꯦꯡꯁꯤꯟꯕ
ꯑꯣ ꯑꯣ ꯑꯣ ꯌꯥꯝ ꯐꯩꯅꯦ ꯑꯗꯨꯗꯤ
ꯎꯝ ꯁꯨꯝ ꯂꯩꯕꯗꯣ ꯇꯧꯕꯝ ꯈꯪꯗꯅꯤꯅ ꯑꯃ ꯑꯃ ꯀꯣꯏꯊꯥ ꯊꯥꯁꯤꯜꯂ ꯌꯦꯡꯒꯦ ꯇꯧꯅꯤ
ꯎꯝ ꯇꯧꯒꯗꯝꯅꯤ
ꯎꯝ ꯁꯤꯁ ꯁꯤꯁ ꯎꯝ ꯁꯤꯁꯇꯔꯗꯤ ꯀꯩꯀꯩ ꯇꯧꯔꯤꯒꯦ ꯍꯧꯖꯤꯛ
ꯑꯩꯗꯤ ꯀꯔꯤꯝꯇ ꯇꯧꯗꯦꯅ ꯇ꯭ꯔꯦꯟꯅꯤꯡ꯫ ꯇ꯭ꯔꯦꯅꯤꯡ ꯃꯆꯥꯕꯨꯗꯤ ꯆꯠꯂꯤꯌꯦ꯫
ꯎꯝ ꯀꯩ ꯇ꯭ꯔꯦꯅꯤꯡ ꯑꯣꯏꯗꯣꯏꯅꯣ꯫
ꯇꯦꯂꯔꯒꯤ꯫
ꯑꯣ ꯐꯩꯌꯦ ꯍꯧꯖꯤꯛꯀꯥꯟꯗꯤ ꯑꯗꯨꯅ ꯑꯗꯨꯝ ꯐꯩꯌꯦ꯫
ꯀꯩꯅꯅ ꯌꯨꯝ ꯂꯩꯕꯗ ꯑꯗꯨꯝ ꯐꯅꯦꯛꯀꯨꯝꯕ꯫ ꯐꯤ ꯁꯦꯒꯥꯏꯕꯒꯨꯝꯕ ꯑꯣꯏꯔꯁꯨ꯫
ꯃꯥꯅꯦ꯫
ꯇꯥꯏꯕ ꯍꯩꯅꯕ ꯍꯥꯏꯅ꯫
ꯍꯩꯁꯤꯟꯕꯗ ꯀꯥꯟꯅ ꯗꯕ ꯂꯩꯇꯦꯗ ꯑꯗꯨꯝ ꯍꯩꯕꯨ ꯍꯩꯔꯗꯤ ꯑꯗꯨꯝ ꯊꯕꯛ ꯑꯃ ꯑꯗꯨꯝ ꯂꯥꯛꯆꯔꯅꯤ꯫
ꯈꯪꯗꯦꯗ ꯁꯤꯒꯨꯝꯕ ꯊꯕꯛ ꯍꯥꯏꯁꯤꯗꯤ ꯀꯥꯟꯅꯕ ꯂꯩꯒꯗ꯭ꯔꯥ ꯂꯩꯔꯣꯏꯗ꯭ꯔ
ꯀꯥꯟꯅꯅꯤꯗ ꯑꯗꯨꯝ ꯍꯧꯖꯤꯛꯀꯥꯟꯗꯤ ꯌꯥꯝ ꯀꯩꯅꯣ ꯇꯧꯔꯝꯃꯦ꯫
ꯎꯝ꯫
ꯎꯝ ꯍꯩꯕꯨ ꯍꯩꯔꯗꯤ ꯑꯗꯨꯝ ꯀꯥꯟꯅꯔꯦꯗ꯫ ꯁꯥꯏꯌꯦ ꯍꯧꯖꯤꯛꯀꯥꯟꯁꯦ꯫
ꯌꯥꯝ ꯁꯥꯏꯀꯣ꯫
ꯎꯝ ꯁꯥꯏ ꯌꯥꯝ ꯁꯥꯏ꯫
ꯑꯁ ꯑꯍꯤꯡꯗꯒ ꯏꯔꯨꯨꯗ꯭ꯔꯗꯤ ꯇꯨꯝꯕ ꯌꯥꯗꯦ ꯍꯨꯃꯥꯡ ꯍꯨꯃꯥꯡꯁꯦ ꯑꯗꯨꯝ ꯑꯩꯗꯤ ꯍꯨꯃꯥꯡ ꯌꯥꯝ ꯁꯧꯒꯜꯂꯦꯕ꯫
ꯎꯝ꯫
ꯍꯨꯃꯥꯡ ꯌꯥꯝ ꯊꯣꯛꯄꯗꯣ ꯑꯗꯨ꯫ ꯑꯗꯨꯃꯥꯏꯅ ꯇꯧꯋꯦꯕ ꯑꯩꯗꯤ꯫ ꯌꯨꯝꯗ ꯑꯗꯨꯝ ꯐ꯭ꯔꯤꯗ ꯂꯩꯔꯁꯨ ꯐꯦꯟ ꯊꯥꯗ꯭ꯔꯗꯤ ꯉꯝꯗꯦ꯫
ꯉꯝꯗꯦ ꯑꯝ ꯁꯥꯕꯁꯦ ꯈꯪꯍꯦꯟ ꯍꯦꯟꯒꯠꯄ꯭ꯔꯥ ꯀꯩꯅꯣꯝ ꯇꯧꯋꯦ ꯍꯟꯗꯛꯁꯦ꯫
ꯅꯣꯡꯁꯨ ꯂꯩꯕꯒꯤꯔ ꯀꯩꯅꯣꯝꯃ ꯇꯧꯋꯦ ꯍꯣꯏ꯫
ꯅꯣꯡ ꯇꯥꯔꯁꯨ ꯑꯗꯨꯝ ꯇꯥꯔꯤꯕ ꯃꯇꯝꯗꯣ ꯈꯤꯇꯪ꯫ ꯏꯉꯝꯃꯒ ꯍꯥꯡꯕꯒ ꯑꯗꯨꯝ ꯁꯥꯒꯠꯂꯛꯑꯦ꯫
ꯎꯝ ꯍꯧꯖꯤꯛꯇꯤ ꯅꯣꯡ ꯇꯥꯕ꯭ꯔꯥ ꯅꯣꯏꯗꯗꯤ꯫
ꯇꯥꯗꯦ ꯃꯪꯗꯤ ꯃꯪꯉꯦ ꯑꯗꯨ ꯇꯥꯗꯤ ꯇꯥꯗ꯭ꯔꯤ꯫
ꯆꯤꯡꯂꯣꯝꯗꯗꯤ ꯅꯣꯡ ꯍꯟꯗꯛꯁꯦ ꯉꯔꯥꯡ ꯅꯍꯥꯟ꯫ ꯅꯨꯃꯤꯠ ꯑꯃ ꯑꯅꯤꯁꯦ ꯐꯖꯅ ꯆꯨꯕ ꯃꯥꯜꯂꯦ꯫ ꯎꯝ꯫
ꯍꯧꯖꯤꯛꯇꯤ ꯆꯨꯗꯕ꯭ꯔꯥ꯫
ꯍꯧꯖꯤꯛ ꯅꯣꯡ ꯃꯪꯉꯦ ꯆꯨꯔꯛꯇꯧ ꯃꯥꯜꯂꯦ ꯍꯣꯔꯦꯟ꯫ ꯎꯕ ꯂꯩꯔꯗꯤ꯫
ꯍꯧꯖꯤꯛꯁꯦ ꯂꯦꯟꯁ꯭ꯂꯥꯏꯠ ꯀꯨꯝꯕꯁꯨ ꯃꯌꯥꯝ ꯇꯧꯕ ꯃꯥꯜꯂꯦ ꯅꯣꯡ ꯀꯩꯀꯩ ꯇꯧꯕꯁꯤꯗ꯫
ꯑꯣ ꯀꯩꯅꯣ ꯂꯝꯕꯤꯔꯣꯝꯒꯤꯗꯣ ꯎꯈ꯭ꯔꯨꯜ ꯂꯝꯕꯤꯔꯣꯝ ꯍꯥꯏꯕ꯭ꯔꯥ꯫ ꯎꯈ꯭ꯔꯨꯜ ꯂꯝꯕꯤꯔꯣꯝꯒꯤꯗꯨ ꯅꯠꯇ꯭ꯔꯥ ꯐꯦꯁꯕꯨꯛꯇ ꯊꯥꯒꯠꯄꯗꯣ꯫
ꯑꯥ ꯑꯣꯏꯗꯣꯏꯅꯦ꯫
ꯑ ꯂꯦꯟꯁ꯭ꯂꯥꯏꯠ ꯑꯣꯏꯌꯦ ꯍꯥꯏꯕ꯫
ꯌꯥꯝ ꯇꯧꯋꯦ ꯍꯥꯏ ꯍꯧꯖꯤꯛ ꯅꯣꯡ ꯁꯤꯡꯒꯤ ꯐꯤꯕꯝꯁꯤꯁꯨ ꯐꯠꯇꯦ꯫
ꯎꯝ꯫
ꯊꯕꯛ ꯑꯃ ꯆꯠꯄꯗ ꯁꯥꯇꯤꯟ ꯄꯨꯗ꯭ꯔꯗꯤ ꯑꯗꯨꯝ ꯌꯥꯗ꯭ꯔꯕꯅꯦ ꯅꯨꯡꯁꯥ ꯁꯥꯔꯦ ꯁꯥ ꯁꯥꯇꯤꯟ ꯑꯗꯒꯤ ꯅꯣꯡ ꯇꯥꯔꯁꯨ ꯁꯥ ꯇꯤꯟ
ꯎꯝ
ꯁꯥꯇꯤꯟꯁꯦ ꯑꯗꯨꯝ ꯌꯥꯎꯗ꯭ꯔꯗꯤ ꯌꯥꯗꯕꯩ ꯃꯑꯣꯡꯗ ꯂꯥꯛꯑꯦ
ꯍꯧꯖꯤꯛꯁꯦ ꯖꯨꯟ ꯖꯨꯂꯥꯏ ꯑꯣꯏꯔꯗꯤ ꯅꯣꯡꯖꯨ ꯊꯥꯗꯤ ꯑꯣꯏꯔꯤꯅ ꯑꯗꯨꯅꯦ ꯍꯟꯗꯛꯇꯤ ꯅꯣꯡ ꯀꯩꯅꯣ ꯏꯁꯤꯡ ꯆꯥꯎꯔꯣꯏꯗꯕ ꯖꯥꯠꯂ ꯂꯥꯁ ꯏꯌꯥꯔꯗꯤ ꯏꯁꯤꯡ ꯐꯖꯅ ꯆꯥꯎꯋꯦꯗꯅ
ꯆꯥꯎꯋꯦ ꯑꯗꯣ ꯑꯦꯚ꯭ꯔꯤ ꯏꯌꯥꯔ ꯑꯗꯨꯝ ꯆꯥꯎꯕꯩ ꯃꯑꯣꯡꯗ ꯂꯥꯛꯑꯦ
ꯅꯣꯡꯁꯦ ꯈꯤꯇꯪ ꯑꯣꯏꯔꯁꯨ ꯆꯨꯕ ꯌꯥꯗꯦꯅꯦ ꯏꯁꯤꯡ ꯍꯦꯛꯇ ꯊꯨꯝꯒꯠꯂꯦꯅꯦ
ꯍꯣꯏ ꯈꯤꯇꯪ ꯍꯦꯛ ꯀꯟꯅ ꯆꯨꯔꯗꯤ ꯑꯗꯨꯝ ꯏꯁꯤꯡ ꯊꯨꯝꯃꯦ ꯑꯗꯨꯝ ꯏꯁꯤꯡ ꯆꯥꯎꯋꯦ ꯆꯍꯤ ꯈꯨꯗꯤꯡꯒꯤ ꯑꯗꯨꯝ ꯇꯧꯔꯛꯄ ꯑꯗꯨꯝ ꯑꯣꯏꯔꯛꯗ꯭ꯔꯣ ꯍꯥꯟꯅꯗꯤ ꯏꯁꯤꯡ ꯏꯆꯥꯎ ꯇꯧꯕꯁꯦ ꯌꯥꯝ ꯇꯥꯡꯅ ꯊꯣꯛꯑꯝꯃꯦ ꯑꯗꯨꯝ ꯈꯪꯗꯦ ꯈꯖꯤꯛ ꯆꯨꯕꯩꯁꯨ ꯑꯗꯨꯝ ꯆꯥꯎꯔꯒ
ꯎꯝ
ꯏꯁꯤꯡꯁꯨ ꯐꯠꯇꯕ ꯉꯥꯛꯇ
ꯍꯣꯔꯦꯟ ꯍꯣꯔꯦꯟ ꯅꯨꯡꯗꯥꯡꯁꯨ ꯋꯥꯔꯤ ꯁꯥꯟꯅꯁꯤꯀꯣ
ꯌꯥꯏꯑꯦ ꯁꯥꯟꯅꯁꯦ ꯑꯗꯨꯝ ꯍꯥꯡꯕ ꯃꯇꯝꯗꯀꯣ ꯑꯣꯏꯅꯤ ꯑꯣꯏꯅꯤ
ꯎꯝ
ꯑꯗꯨꯝ ꯃꯇꯝꯗꯣ ꯍꯪꯅꯔꯒ ꯑꯗꯨꯝ ꯌꯥꯅꯤꯗ
ꯍꯣꯏ ꯑꯣꯟꯂꯥꯏꯟꯗ ꯑꯗꯨꯝ ꯍꯪꯅꯔꯒ ꯇꯧꯅꯁꯦ
ꯍꯪꯅꯔꯒ ꯑꯗꯨꯝ ꯃꯇꯨꯡꯁꯨ ꯑꯗꯨꯝ ꯁꯥꯟꯅꯁꯤꯗ
ꯎꯝ
ꯍꯪꯅꯔꯒ ꯑꯗꯨꯝ ꯁꯥꯟꯅ ꯁꯥꯟꯅꯔꯒ ꯂꯩꯔꯗꯧꯅꯦ
ꯀꯩꯅꯣ ꯎꯝ ꯁꯟꯁ꯭ꯀ꯭ꯔꯤꯟꯒꯨꯝꯕ ꯑꯐꯕꯒꯨꯝꯕ ꯈꯪꯕ꯭ꯔꯥ ꯍꯥꯏꯗꯤ ꯃꯥꯏꯁꯦ ꯑꯣꯏꯂꯤ ꯌꯥꯝ ꯑꯣꯏꯌꯦꯕ
ꯑꯣꯏꯂꯤ ꯑꯣꯏꯌꯦ
ꯎꯝ
ꯑꯩ ꯑꯩꯗꯤ ꯍꯧꯖꯤꯛ ꯑꯩꯁꯨ ꯑꯣꯏꯂꯤ ꯌꯥꯝꯗꯤ ꯑꯣꯏꯕ ꯅꯠꯇꯦꯕ ꯑꯗꯣ ꯀꯩꯅꯣ ꯑꯗꯨ ꯁꯤꯖꯤꯟꯅꯩ ꯑꯃ ꯀꯔꯤ ꯕ꯭ꯌꯨꯇꯤ ꯑꯣꯐ ꯖꯣꯁꯤꯌꯣꯟꯒꯤꯗꯣ
ꯍꯣꯏ ꯇꯥꯗꯦꯌꯦ ꯅꯧꯕ꯭ꯔꯣ
ꯑꯥ ꯇꯥꯕ꯭ꯔꯥ
ꯑꯥ
ꯀꯩꯅꯣ ꯕ꯭ꯌꯨꯇꯤ ꯑꯣꯐ ꯖꯣꯁꯤꯌꯣꯟꯒꯤ ꯀ꯭ꯔꯤꯝ ꯑꯃ ꯂꯩꯕꯅꯦꯕ ꯄ꯭ꯂꯨ ꯃꯆꯨꯒꯤ ꯑꯗꯨ ꯁꯤꯖꯤꯟ ꯁꯟꯁꯀ꯭ꯔꯤꯟ ꯑꯗꯨꯗ ꯑꯗꯨꯝ ꯅꯨꯡꯉꯥꯏꯌꯦ ꯑꯗꯨꯒ ꯑꯝ ꯑꯩꯁꯦ ꯎ ꯑꯣꯏꯂꯤꯁꯦ ꯌꯥꯝ ꯑꯣꯏꯕꯗꯤ ꯅꯠꯇꯦ ꯑꯗꯨꯝ ꯈꯔ ꯑꯣꯏꯔꯒ ꯂꯥꯏꯕꯛꯁꯤꯗ ꯐꯨꯔꯤ ꯑꯗꯨꯝ ꯃꯆꯥ ꯃꯆꯥ ꯈꯔ ꯂꯩꯌꯦꯕ ꯑꯗꯨꯒꯤ ꯐꯨꯔꯤꯒꯤꯅ ꯑꯃꯨꯛ ꯑꯇꯣꯞꯄ ꯁꯤꯖꯤꯟꯅꯩ ꯐꯗꯤ ꯐꯩꯌꯦ ꯍꯥꯟꯅ ꯇꯧꯔꯝꯕꯩ ꯍꯥꯏꯔꯗꯤ ꯍꯧꯖꯤꯛ ꯑꯗꯨꯝ ꯈꯖꯤꯛꯇꯪꯗꯤ ꯐꯒꯠꯄ ꯉꯝꯃꯦ
ꯑꯩꯁꯦ ꯁꯟꯁꯀ꯭ꯔꯤꯟ ꯃꯥꯏꯁꯦ ꯑꯣꯏꯂꯤ ꯑꯣꯏꯕꯅꯤꯅ ꯁꯟꯁꯀ꯭ꯔꯤꯟ ꯐꯕ ꯍꯥꯏꯗꯤ ꯎꯝ ꯀ꯭ꯔꯤꯝ ꯇꯩꯁꯜꯂꯒ ꯑꯣꯏꯂꯤ ꯌꯥꯝ ꯍꯨꯃꯥꯡ ꯌꯥꯝ ꯊꯣꯛꯄ ꯂꯩꯗꯅ ꯀ꯭ꯔꯤꯝ ꯈꯔꯗꯤ ꯑꯗꯨꯒꯨꯝꯕ ꯅꯠꯇꯕ ꯑꯗꯨꯝ ꯑꯦꯞꯖꯣꯞ ꯇꯧꯔꯒ ꯂꯩꯕꯗꯣ
ꯑꯣ ꯑꯩꯅ ꯑꯃꯨꯛ ꯑꯗꯨꯃꯥꯏꯅꯗꯤ ꯇꯧꯗꯦ
ꯑꯣ ꯑꯩꯅ ꯑꯣꯏꯂꯤ ꯑꯗꯨꯝ ꯊꯣꯛꯄ ꯀ꯭ꯔꯤꯝ ꯍꯦꯛ ꯇꯩꯁꯟꯈ꯭ꯔꯕ ꯃꯥꯏꯁꯦ ꯑꯗꯨꯝ ꯍꯨꯃꯥꯡ ꯑꯗꯨꯝ ꯇꯥꯔꯅꯤ ꯎꯃꯥꯡꯊꯣꯛꯑꯅꯤ
ꯑꯗꯣ ꯍꯨꯃꯥꯡ ꯊꯣꯛꯄꯁꯦ ꯐꯗꯤ ꯐꯩꯌꯦ ꯑꯩꯗꯤ ꯍꯨꯃꯥꯡꯗꯣ ꯇꯥꯗꯕꯒꯤ ꯑꯗꯨꯝ ꯇꯨꯈꯣꯡꯁꯤꯗ ꯐꯨꯟꯖꯤꯜꯂ ꯂꯩꯗꯣꯏꯅꯦ ꯑꯗꯨꯝ
ꯑꯩꯁꯤꯅ ꯑꯁ ꯍꯨꯃꯥꯡ ꯊꯣꯛꯄꯅꯤꯅ ꯑꯁ ꯃꯥꯏꯗ ꯈꯨꯠꯁꯤꯅ ꯍꯦꯛꯇ ꯅꯥꯟꯊꯣꯛꯅꯤꯡꯕꯗꯣ ꯅꯥꯟ ꯍꯛꯀꯠꯆꯔꯒ ꯑꯃ ꯑꯃꯨꯛ ꯍꯧꯒꯠꯂꯦꯕ
ꯑꯩꯅ ꯑꯃꯨꯛ ꯍꯨꯃꯥꯡꯁꯦ ꯊꯣꯛꯇꯤ ꯊꯣꯛꯑꯁꯨ ꯑꯗꯨꯝ ꯈꯖꯤꯛ ꯈꯖꯤꯛ ꯊꯣꯛꯑꯒ ꯏꯁꯦꯡ ꯁꯦꯡꯗꯕꯤꯗ ꯑꯗꯨꯝ ꯂꯩ ꯗꯨꯅꯦꯕ ꯍꯨꯃꯥꯡꯗꯣ ꯐꯨꯟꯖꯤꯟꯕꯒꯤ ꯇꯨꯈꯣꯡꯁꯤꯗ ꯑꯗꯨꯝ
ꯑꯣ ꯑꯗꯨ ꯏꯁꯥꯗꯣ ꯗ꯭ꯔꯥꯏ ꯑꯣꯏꯔꯒ ꯑꯃꯔꯣꯝꯗ ꯅꯨꯡꯁꯥ ꯁꯥꯕ ꯃꯇꯝꯗꯗꯤ ꯅꯨꯡꯉꯥꯏꯗꯅ ꯑꯗꯨꯅ
ꯎꯝ ꯅꯨꯡꯉꯥꯏ
ꯎꯝ